ꯑꯧ ꯑꯧ ꯇꯥꯔꯦ ꯇꯥꯔꯦ ꯀꯩꯗꯧꯔꯝꯃꯤꯅꯣ
ꯑꯩꯁꯦ ꯀꯩꯁꯨ ꯇꯧꯗꯣꯏꯗꯣ ꯑꯗꯨꯝ ꯐꯣꯟ ꯃꯦꯠꯂꯝꯕꯅꯤꯗ ꯐꯃꯨꯡꯗ ꯀꯥꯈꯠꯂꯒ ꯍꯤꯠꯂꯣꯡꯅ ꯍꯤꯞꯄꯒ ꯑꯗꯨꯝ ꯐꯣꯠꯇꯅ ꯍꯠꯂꯤꯗꯨꯅꯦ ꯑꯗꯨ ꯅꯪꯗꯤ ꯀꯃꯥꯏ ꯀꯃꯥꯏꯅ ꯇꯧꯔꯤꯒꯦ
ꯑꯗꯨꯝ ꯂꯩꯔꯝꯕꯅꯦ ꯑꯩꯁꯨ ꯐꯣꯟ ꯃꯦꯠꯂꯒ ꯀꯩꯗꯧꯕꯅꯤ ꯍꯧꯖꯤꯛ ꯁꯥꯔ ꯁꯥꯔꯦ ꯊꯕꯛ ꯏꯪꯈꯥꯡ ꯁꯨꯝ ꯇꯧꯗꯨ ꯂꯩꯇ꯭ꯔꯦ ꯑꯗꯒꯤ ꯑꯗꯨꯝ ꯍꯥꯏꯗꯤ
ꯑꯗꯨꯝ ꯍꯥꯏꯗꯤ ꯇꯨꯝꯕꯁꯨ ꯉꯜꯂꯤ ꯆꯥꯕꯁꯨ ꯆꯥꯕꯨꯗꯤ ꯆꯥꯗꯣꯔꯕ
ꯑꯁꯤꯗꯣ ꯑꯩꯈꯣꯏꯒꯤ ꯃꯦꯔꯥꯃꯦꯁ ꯇꯧꯕꯒꯤꯀꯣ ꯑꯗꯨꯝ ꯀꯣꯜꯂꯤ ꯃꯈꯩ ꯑꯗꯨꯝ ꯈꯦꯡꯗꯣꯛꯑꯦꯕ ꯑꯩꯈꯣꯏꯗꯤ
ꯈꯈꯤ ꯇꯣꯏꯔꯤꯕ ꯀꯣꯏꯗꯦ ꯑꯗꯨꯗꯨꯒ ꯏ ꯂꯣꯟꯕꯗꯨꯗ ꯊꯥꯎ ꯇꯧꯔꯒ ꯂꯣꯟꯕꯤꯔꯣ ꯑꯗꯨꯃꯥꯏꯅ ꯂꯣꯟꯗꯣꯏꯕ ꯉꯟꯁꯟꯗꯨ ꯂꯣꯟꯗꯣꯏ ꯇꯧꯔꯤꯕ ꯃꯅ ꯑꯣ ꯑꯗꯨꯗꯤ ꯅꯪ ꯉꯁꯤꯗꯤ ꯑ ꯅꯪꯅꯗꯤ ꯊꯣꯡꯗ꯭ꯔꯕꯣ ꯉꯁꯤ ꯅꯨꯡꯗꯥꯡ ꯑꯦ ꯑꯗꯨꯗꯤ ꯀꯃꯥꯏꯅ ꯇꯧꯒꯦ ꯆꯥꯛ ꯌꯦꯟꯖꯥꯡꯐꯧ
ꯎꯝ ꯑꯅꯕꯨꯖ ꯊꯣꯡꯗ꯭ꯔꯦ ꯑꯗꯣ ꯀꯔꯃꯥꯏꯅ ꯊꯣꯡꯒ꯭ꯔꯦ ꯍꯥꯏꯕꯗꯤ ꯀꯣ ꯉꯁꯤꯗ ꯑꯩꯗꯣ ꯊꯕꯛ ꯏꯪꯈꯥꯡ ꯈꯔ ꯆꯠꯂꯨꯕ ꯑꯗꯩ ꯊꯦꯡꯁꯨ ꯊꯦꯡꯈ꯭ꯔꯦ ꯑꯗꯨꯝ ꯊꯣꯡꯕꯗꯣ ꯊꯦꯡꯉꯅꯤꯅ ꯑꯩꯈꯣꯏ ꯃꯥꯅ ꯊꯣꯡꯕꯤ ꯂꯩꯔꯝꯃꯦ ꯑꯗꯨꯝ ꯏꯔꯣꯟꯗꯣꯏꯅꯦꯕꯀꯣ ꯑꯗꯨꯝ ꯃꯦꯔꯥꯃꯤꯁ ꯇꯧꯕꯅꯤꯅ ꯊꯥꯎ ꯀꯩꯗ ꯂꯣꯜꯂꯅꯤ ꯑꯗꯩ ꯀꯥꯡꯉꯣꯡ ꯑꯃ ꯉꯧꯔꯦ ꯄꯥꯄꯨꯔ ꯑꯃ ꯇꯧꯔꯦ ꯑꯗꯣ ꯑꯩꯈꯣꯏ ꯑꯩꯈꯣꯏꯅꯎ ꯄꯩꯕꯥꯅꯤꯗꯤ ꯉꯥ ꯉꯧꯕ ꯆꯥꯗꯣ ꯃꯥꯜꯂꯦ ꯉꯥ ꯉꯉꯧꯕꯗꯣ ꯅꯥꯟ ꯉꯥ ꯈꯔ ꯐꯥꯔꯛꯄꯗꯣ ꯀꯨꯏꯔꯦꯕ ꯎꯨꯏꯔꯦ ꯁꯨꯝ ꯇꯥꯎꯊꯣꯛ ꯊꯝꯕꯗꯣ ꯍꯥꯎꯗꯅꯀꯣ ꯑꯗꯨꯗꯨꯒꯤ ꯑꯗꯨꯝ
ꯗꯈꯤ ꯑꯗꯨ
ꯈꯤꯇꯪ ꯁꯥꯜꯂꯦ ꯑꯗꯨꯝ ꯆꯥꯗꯧ ꯃꯥꯜꯂꯦ
ꯑꯣ ꯍꯣꯏ ꯑꯗꯨ ꯍꯥꯎꯕ ꯎꯅꯦ ꯑꯩ ꯉꯁꯥꯏ ꯑꯌꯨꯛꯁꯦ ꯆꯠꯂꯝꯗꯥꯏꯗ ꯑꯩꯈꯣꯏꯒꯤꯁꯦ ꯁꯦꯕꯣꯠ ꯊꯣꯡꯕ ꯃꯥꯜꯂꯦ ꯑꯗꯣ ꯉꯁꯤ ꯁꯦꯕꯣꯠꯇꯣ ꯁꯨꯝ ꯃꯁꯛꯁꯦ ꯌꯦꯡꯕꯗ ꯌꯥꯝ ꯍꯥꯎꯗꯧ ꯃꯥꯟꯂꯕ ꯑꯩꯅ ꯍꯥꯏꯇꯥꯔꯦꯀꯣ ꯑꯗꯒꯤ ꯁꯦꯕꯣꯠꯁꯤꯁꯨ ꯆꯥꯗ꯭ꯔꯤꯕ ꯈꯪꯗꯦ ꯑ ꯁꯤꯗꯤ ꯌꯥꯝꯅ ꯍꯥꯎꯗꯧ ꯃꯥꯜꯂꯨꯔꯦ ꯁꯦꯕꯣꯠꯇꯣ ꯌꯦꯡꯕꯗ ꯑꯗꯨꯒ ꯍꯥꯎꯗꯧꯗꯣ ꯃꯥꯜꯂꯨꯕꯒꯤꯔꯁꯨ ꯈꯪꯗꯦꯕꯀꯣ ꯃꯍꯥꯎꯁꯦ ꯊꯑꯣꯏꯅ ꯆꯥꯔꯀꯥꯟꯗ ꯈꯤꯇꯪ ꯋꯥꯠꯂꯦ ꯃꯍꯤꯗꯤ ꯑꯗꯨꯝ ꯍꯥꯎꯋꯦꯕꯀꯣ ꯑꯗꯣ ꯑꯩꯁꯦ ꯃꯄꯪꯁꯨ ꯀꯌꯥ ꯍꯩꯅꯗꯕꯁꯨ ꯑꯣꯏꯕꯗꯤ ꯑꯣꯏꯔꯝꯗꯧ ꯃꯥꯜꯂꯦ ꯉꯁꯤꯗꯤ ꯁꯨꯝ ꯃꯄꯪꯗꯣ ꯑꯩꯅ ꯌꯥꯝ ꯍꯥꯎꯗꯧ ꯃꯥꯜꯂꯦ ꯈꯤꯇꯪ ꯍꯥꯞꯊꯔꯒ ꯆꯥꯔꯨꯕ ꯑꯗꯨꯗ ꯃꯄꯪꯁꯦ ꯌꯥꯝ ꯍꯥꯎꯈꯤꯗ꯭ꯔꯕ ꯑꯩꯉꯣꯟꯗ ꯑꯗꯨꯒꯤ ꯈꯪꯗꯦ ꯑꯗꯨꯝ ꯆꯥꯐꯝ ꯈꯪꯗꯗꯅ ꯑꯩꯁꯦ ꯃꯐꯝꯗ ꯂꯣꯏꯅꯃꯛꯨꯛ ꯂꯧꯊꯣꯛꯑꯦꯕꯀꯣ ꯑꯗꯨꯒ ꯃꯍꯤꯗꯨ ꯈꯛꯇꯪ ꯇꯣꯠꯜꯂꯦ ꯑꯗꯨꯒ ꯅꯪꯅ ꯍꯥꯏꯕ ꯑꯗꯨꯃꯥꯏꯅ ꯉꯥ ꯑꯇꯥꯎꯕ ꯈꯤꯇꯪ ꯂꯩꯌꯦꯕꯀꯣ ꯑꯗꯨꯗꯣ ꯈꯤꯇꯪ ꯁꯥꯍꯜꯂꯒ ꯆꯥꯕ ꯑꯗꯣ ꯉꯥ ꯑꯇꯥꯎꯕꯗꯣ ꯀꯩ ꯍꯥꯏꯅꯤ ꯅꯣꯡ ꯅꯤꯅꯤꯕꯨꯗꯤ ꯁꯨꯔꯦ ꯍꯥꯏꯔꯁꯨ ꯃꯥꯏ ꯃꯍꯥꯎꯁꯦ ꯑꯗꯨꯝ ꯍꯥꯎꯕꯗꯨ ꯑꯣꯏꯌꯦꯕꯀꯣ ꯑꯩꯗꯣ ꯈꯪꯗꯦ ꯊꯥꯏ ꯁꯨꯝ ꯑꯇꯣꯞꯄ ꯃꯇꯝꯗꯁꯨ ꯉꯥ ꯆꯥꯕ ꯃꯈꯩꯁꯦ ꯍꯥꯎꯕꯁꯨ ꯌꯥꯎꯋꯤ ꯑꯗꯨꯕꯨ ꯑ ꯑꯗꯨꯝ ꯍꯥꯏꯗꯤ ꯎꯝ ꯕꯖꯥꯔꯗ ꯀꯩꯗ ꯂꯩꯔꯛꯄꯒꯤ ꯃꯍꯥꯎꯁꯤꯕꯣ ꯍꯟꯗꯛꯀꯤ ꯉꯥꯗꯨ ꯈꯤꯇꯪ ꯁꯨꯝ ꯏꯁꯥꯗ ꯌꯥꯝ ꯈꯦꯠꯅꯕꯗꯧꯅ ꯑꯗꯨꯝ ꯈꯟꯕꯗꯣ ꯑꯩꯅ ꯉꯥ ꯌꯥꯝ ꯇꯣꯏꯅ ꯆꯥꯗꯕꯩꯔꯗꯤ ꯈꯪꯗ꯭ꯔꯦꯕꯀꯣ ꯑꯗ ꯅꯪꯗꯤ ꯀꯃꯥꯏꯅ ꯇꯧꯒꯦ ꯃꯍꯥꯎꯗꯨꯕꯨ ꯃꯣꯏ ꯃꯍꯥꯎꯁꯤꯕꯨ ꯉꯥꯒꯦ
ꯑꯗꯨꯝ ꯍꯥꯎꯋꯦ ꯉꯥꯗꯣꯀꯣ ꯑꯗꯨꯝ
ꯑ
ꯃꯣꯏꯒꯤ ꯑꯗꯨꯝ ꯍꯥꯏꯗꯤ ꯇꯥꯥꯛ ꯀꯩꯀꯤ ꯊꯥꯗꯗꯕ ꯑꯗꯩ ꯃꯆꯤꯟꯖꯥꯛ ꯃꯌꯥꯝ ꯂꯩꯅ ꯑꯗꯨꯒꯨꯝꯕ ꯄꯤꯖꯗꯕ ꯃꯥꯜꯂꯦ ꯑꯗꯨꯝ ꯆꯨꯝꯅꯒꯤꯦ ꯑꯩꯈꯣꯏꯒꯤ ꯅꯥꯠ
ꯑꯩꯈꯣꯏꯒꯤ ꯅꯥꯄꯤ ꯀꯩꯀꯩ ꯇꯧꯔꯒ ꯄꯤꯖꯕ ꯑꯗꯨꯃꯥꯏꯅ ꯇꯧꯕꯗꯨꯒꯤ ꯃꯥꯜꯂꯦꯕꯀꯣ
ꯍꯣꯏ ꯑꯗꯨꯝ ꯍꯥꯎꯋꯦ ꯑꯗꯨꯝ ꯑꯣ ꯍꯥꯎꯋꯦ ꯍꯥꯏꯇꯥꯥꯔꯒꯁꯨ ꯑꯗꯨꯝ ꯀꯨꯏꯅ ꯊꯝꯖꯀꯥꯟꯗ ꯃꯥꯒꯤ ꯉꯥꯒꯤꯅ ꯑꯃꯝ ꯂꯩꯕꯅꯦꯕ
ꯑꯗꯨ ꯂꯩꯕꯅꯦꯕꯀꯣ ꯑꯗꯨ ꯂꯥꯛꯀꯗ꯭ꯔꯥꯅ ꯀꯩꯅꯣ ꯇꯧꯕꯒꯤ
ꯀꯤꯕꯒꯤ ꯑꯗꯨꯝ ꯍꯥꯏꯗꯤ ꯆꯥꯕ ꯌꯥꯔꯤ ꯀꯥꯟꯗ ꯆꯥꯎꯔ ꯁꯦꯟ ꯇꯧꯕꯒꯤ
ꯍꯣꯏ ꯑꯗꯨꯕꯨꯗꯤ ꯄꯣꯠꯁꯦ ꯀꯨꯏꯅ ꯊꯝꯃꯤꯈꯩ ꯁꯨꯝ ꯍꯥꯎꯗꯣꯔꯛꯄꯗꯤ ꯀꯩꯁꯨ ꯑꯣꯏꯔꯣꯏꯕꯀꯣ ꯑꯗꯨꯝ ꯑꯩꯅ ꯍꯥꯏꯖꯕꯗꯤ ꯑꯗꯨꯝ ꯈꯪꯗꯦ ꯃꯍꯥꯎꯗꯣ ꯅꯣꯡ ꯅꯤꯅꯤ ꯁꯨꯨꯔꯃꯤꯅ ꯑꯩꯁꯨ ꯀꯝ ꯍꯜꯂꯝꯃꯗ꯭ꯔꯥꯒ ꯈꯜꯂꯨꯔꯒ ꯑꯗꯨꯝ ꯍꯥꯎꯔꯝꯕꯗꯨꯒꯤ ꯁꯨꯝ ꯍꯥꯏꯕꯅꯦ ꯑꯗꯨꯕꯨꯗꯤ ꯍꯣꯏ ꯀꯨꯏꯅ ꯊꯝꯃꯤꯉꯩꯗꯤ ꯍꯥꯎꯕ ꯅꯠꯇꯦꯕꯀꯣ ꯍꯥꯏꯕꯗꯤ ꯑꯩꯈꯣꯏꯅ ꯌꯥꯏꯔꯒ ꯀꯪꯍꯜꯂꯒ ꯀꯩꯗꯧꯔꯒ ꯊꯝꯕ ꯑꯣꯏꯔꯒꯅ ꯑꯃ ꯑꯣꯏꯗ꯭ꯔꯦꯗꯅꯀꯣ ꯑꯗꯨ ꯅꯠꯇꯕꯅꯤꯅ ꯁꯨꯝꯥꯎ ꯇꯥꯎꯊꯣꯛꯑꯒ ꯊꯝꯈꯤꯕ ꯍꯥꯏꯕꯗꯤ ꯑꯗꯨꯝ ꯍꯧꯖꯤꯛꯁꯦ ꯅꯣꯡ ꯉꯥ ꯉꯥꯏꯍꯥꯛ ꯆꯨꯔꯁꯨ ꯑꯗꯨꯝ ꯀꯥꯂꯦꯟꯒ ꯆꯞ ꯃꯥꯟꯅꯩ ꯅꯨꯡꯁꯥꯁꯦ ꯑꯗꯨꯝ ꯁꯥꯏꯑꯕ ꯅꯣꯡ ꯍꯦꯛ ꯍꯥꯡꯈꯤꯕꯒ ꯑꯃꯨꯛ ꯆꯠ ꯁꯥꯒꯠꯄꯤꯗ ꯇꯧꯋꯦꯕ ꯅꯨꯡꯁꯥꯥꯁꯀꯣ ꯑꯗꯨꯅ ꯑꯗꯨꯝ ꯍꯥꯏꯕꯗꯤ ꯀꯨꯏꯅ ꯊꯝꯕꯗ ꯀꯩꯁꯨꯝ ꯐꯗꯧ ꯃꯥꯟꯗꯕꯗꯣꯀꯣ ꯑꯗꯨꯅꯦ ꯑꯗꯣ ꯅꯣꯏ ꯉꯁꯤ ꯑꯌꯨꯛꯇꯤ ꯀꯩꯀꯩ ꯌꯦꯟꯖꯥꯡ ꯆꯥꯔꯒꯦ ꯀꯃꯥꯏꯅ ꯇꯧꯒꯦ
ꯑꯌꯨꯛ ꯁꯨꯝꯃꯤ ꯑꯩꯈꯣꯏꯗꯤ ꯊꯥꯎꯅꯦ ꯊꯥꯎ ꯍꯥꯏꯁꯦ
ꯊꯥꯎ ꯍꯥꯏꯁꯦ ꯑꯩꯈꯣꯏ ꯉꯥ ꯌꯥꯎꯗ ꯆꯥꯕ ꯊꯥꯎꯕꯨꯗ ꯆꯥꯏꯑꯌꯦ
ꯑꯗꯨꯗꯒꯤ ꯑꯗꯨꯝ ꯑꯩꯈꯣꯏ ꯍꯋꯥꯏ ꯑꯃ ꯊꯣꯡꯉꯦ ꯑꯗꯩ ꯀꯪꯃꯦꯠ ꯑꯃ ꯇꯧꯔꯦꯕꯀꯣ ꯑꯥꯂꯨꯒ ꯀꯩꯀꯩ ꯇꯧꯔꯒ ꯀꯝꯃꯦ ꯇꯧꯕꯗꯣ ꯑꯗꯨ ꯇꯧꯔꯦ ꯑꯗꯩ ꯄꯥꯐꯣꯔ ꯊꯣꯡ ꯈꯔ ꯉꯧꯔꯦ ꯑꯗꯒꯤ ꯑꯩꯈꯣꯏꯁꯤꯒꯤ ꯑꯃꯕꯨꯡꯉ ꯃꯣꯏꯒꯤ ꯃꯧ ꯂꯩꯕꯗꯣ ꯑꯅꯧꯕ ꯑꯃ ꯍꯟꯗꯛ ꯂꯨꯍꯣꯡꯒꯦꯗ ꯉꯥꯏꯕꯗꯣ ꯃꯣꯏꯁꯨ ꯎꯠꯇꯤꯒꯤ ꯊꯣꯡꯉꯦꯅ ꯎꯇꯤ ꯁꯪꯕꯗ ꯊꯤꯜꯂꯛꯑꯦ ꯑꯗꯒꯤꯈ ꯆꯥꯔꯁꯨ ꯑꯃꯨꯛ ꯁꯤꯡꯖꯨ ꯁꯨꯏꯌꯦꯅ ꯑꯗꯨꯝ ꯐꯖꯅ ꯍꯥꯏꯗꯤ ꯃꯥꯡꯒꯟꯒ ꯇꯧꯔꯒ ꯁꯨꯔꯒꯀꯣ ꯃꯪꯒꯜ ꯗꯨꯀꯥꯟꯒꯤ ꯃꯪꯒꯜ ꯑꯀꯦꯝꯅ ꯇꯧꯔ ꯁꯨꯕꯒꯤ ꯌꯥꯝ ꯍꯥꯎꯕꯗꯣ ꯑꯗꯨꯃꯥꯏꯅ ꯇꯧꯋꯦ ꯃꯄꯥꯥꯟ ꯃꯄꯥ ꯑꯗꯨꯝ ꯆꯠꯅꯈ꯭ꯔꯦ ꯑꯗꯨꯗꯨꯒꯤ ꯐꯖꯅ ꯆꯥꯔꯦ ꯑꯗꯨꯝ ꯇꯝꯃꯦ ꯑꯩꯁꯦ ꯅꯨꯡꯊꯤꯟꯜꯁꯦ ꯇꯨꯝꯍꯟꯗꯅ ꯄꯨꯛꯁ ꯀꯟꯈꯠꯂꯕ꯭ꯔ ꯈꯪꯗꯦꯕ ꯑꯗꯨꯝ ꯇꯨꯝꯕ ꯇꯨꯝꯃꯒꯦ ꯇꯧꯕꯁꯦ ꯀꯩꯗꯧꯔꯅꯤ ꯊꯕꯛ ꯂꯩꯇꯕꯅꯤꯅꯀꯣ ꯑꯗꯨꯝ ꯐꯃꯨꯡꯗ ꯂꯩꯔꯅꯤ ꯐꯣꯏꯟ ꯀꯩꯀꯩ ꯈꯔ ꯃꯦꯠꯂꯝꯃꯅꯤ ꯑꯗꯒꯤ ꯑꯗꯨꯝ ꯃꯁꯥ ꯃꯇꯝꯗ ꯃꯇꯝ ꯌꯧꯔꯛꯄꯒꯤ ꯑꯩ ꯆꯥ ꯒꯤ ꯃꯇꯝ ꯌꯧꯔꯛꯄꯒꯤ ꯑꯗꯨꯝ ꯇꯨꯝꯈꯤꯕꯗꯣ ꯑꯗꯨꯃꯥꯏꯅ ꯇꯧꯔꯒ ꯑꯗꯨꯝ ꯇꯨꯝꯈꯤꯕ
ꯍꯣꯏ ꯑꯗꯨꯕꯨꯗꯤꯅꯦ ꯍꯥꯏꯕꯗꯤ ꯎ ꯁꯨꯝ ꯆꯥꯛꯆꯥ ꯇꯣꯛꯑꯒ ꯐꯃꯨꯡꯂꯒ ꯂꯩꯁꯤꯟꯕꯁꯦ ꯍꯦꯛꯇ ꯇꯨꯝꯅꯤꯡꯕꯅꯦꯕꯀꯣ ꯐꯃꯨꯡꯗ ꯂꯩꯇ꯭ꯔꯐꯥꯎꯕ ꯑꯗꯨꯝꯇꯤꯅꯤꯡꯕ ꯌꯥꯎꯕꯅꯦ ꯊꯕꯛ ꯑꯃ ꯑꯃ ꯆꯠꯊꯣꯛꯈꯤꯗ꯭ꯔꯒꯗꯤꯀꯣ ꯑꯗꯣ ꯍꯣꯏ ꯑꯩꯁꯦ ꯅꯪ ꯁꯤꯡꯖꯨ ꯄꯜꯂꯗꯣ ꯑꯩꯁꯦ ꯍꯪꯒꯦ ꯈꯜꯂꯝꯕꯅꯦ ꯅꯪꯗꯣ ꯅꯨꯡꯊꯤꯟꯒꯨꯝꯕ ꯁꯤꯡꯁꯨ ꯆꯥꯗ꯭ꯔꯕ ꯈꯣꯠꯇ꯭ꯔꯕꯅ ꯍꯥꯏꯗꯤ ꯅꯪꯗꯤ ꯁꯨꯝ ꯆꯥꯒꯜꯂꯤꯗꯅꯀꯣ ꯁꯦꯝ ꯁꯥꯕꯁꯨ ꯇꯟꯗꯕꯅꯤꯅ ꯑꯗꯨꯒꯤ ꯍꯪꯒꯦꯠ ꯇꯧꯔꯝꯕꯅꯦ ꯑꯗꯣ ꯑꯌꯨꯛꯇ ꯆꯥꯏ ꯍꯥꯏꯔꯝ꯭ꯔ ꯅꯨꯡꯊꯤꯜꯗꯗꯤ ꯀꯩꯁꯨ ꯆꯥꯔꯝꯗꯧꯗꯤ ꯃꯥꯟꯗ꯭ꯔꯦ ꯌꯨꯝꯗꯒꯗꯤ ꯁꯦꯝ ꯈꯣꯠꯇꯧꯔꯒꯀꯣ ꯑꯗꯣ ꯉꯁꯤꯒꯤ ꯀꯩꯅꯣꯗꯨꯗꯤ ꯁꯤꯡꯖꯨꯗꯨꯗꯤ ꯑ ꯍꯥꯏꯕꯗꯤ ꯅꯣꯏ ꯏꯟꯗꯣꯝꯆꯥꯍꯣꯏꯗꯨꯗꯤ ꯥꯔꯤ ꯌꯥꯎꯗꯅ ꯃꯦꯠꯄꯗꯨ ꯑꯣꯏꯗꯣꯏꯔꯥ ꯅꯠꯇ꯭ꯔꯒ ꯒꯥꯥꯔꯤ ꯌꯥꯎꯕ ꯁꯤꯡꯖꯨꯗꯨ ꯑꯣꯏꯗꯣꯏꯔꯣ ꯎꯇꯤꯒ ꯀꯥꯟꯅꯕꯅꯦꯕꯀꯣ ꯑꯗꯨꯒꯤꯅꯦ ꯑꯩꯅ ꯍꯪꯉꯛꯁꯦ
ꯎꯝ ꯉꯥ ꯌꯥꯎꯕꯅꯦ ꯍꯥꯏꯕ ꯍꯥꯏꯕꯗꯤ ꯑꯩꯈꯣꯏ ꯑꯩꯈꯣꯏ ꯈꯛꯇꯅ ꯆꯥꯗꯕ ꯃꯣꯏꯗꯤ ꯑꯗꯨꯝ ꯉꯥ ꯆꯥꯕꯅꯤꯅ ꯃꯣꯏꯗ ꯄꯤꯔꯛꯄꯅ ꯉꯥꯔꯤ ꯌꯥꯎꯋꯦ ꯉꯥꯔꯤꯒꯁꯦ ꯑꯗꯨꯝ ꯍꯥꯏꯗꯤ ꯉꯔꯥꯡ ꯅꯍꯥꯟ ꯑꯩꯈꯣꯏ ꯍꯥꯞꯄ ꯃ ꯑꯗꯨꯝ ꯆꯞ ꯃꯥꯟꯅꯩ ꯏꯩꯕꯨꯡ ꯃꯅꯥ ꯍꯥꯞ
ꯑꯗꯨꯒꯣꯡꯕꯅꯥ ꯍꯥꯞꯄꯦ ꯑꯗꯒꯤ
ꯌꯦꯟꯗꯤꯦꯝ ꯍꯥꯄꯦ ꯍꯋꯥꯏ ꯁꯥꯡꯕꯤ ꯍꯥꯞꯄꯦ
ꯍꯛꯁꯥꯡꯕꯤ ꯍꯥꯞꯄꯦ
ꯃꯇꯝ ꯃꯇꯝꯒꯤ ꯃꯅꯥ ꯃꯁꯤꯡꯗꯨꯣ ꯇꯧꯔꯒ ꯍꯥꯞꯄꯦ
ꯃꯍꯥꯛ ꯄꯦ ꯆꯔ ꯑꯗꯨꯝ ꯐꯥꯎꯋꯦꯗ ꯃꯣꯏ ꯃꯣꯔꯣꯛꯄꯨꯗꯤ ꯈꯔ ꯁꯥꯕ ꯑꯣ ꯍꯣꯏ ꯑꯗꯨꯕꯨꯗꯤ ꯎꯝ ꯁꯤꯡꯖꯨꯒꯨꯝꯕꯁꯤꯗꯤ ꯃꯣꯔꯣꯛ ꯈꯤꯇꯪ ꯁꯥꯕꯅꯕꯨꯗꯤ ꯄꯛꯇꯤ ꯄꯛꯄꯅꯦ ꯈꯪꯗꯦ ꯑꯗꯨꯝ ꯃꯤ ꯃꯤ ꯑꯄꯥꯝꯕꯕꯨꯗꯤ ꯑꯣꯏꯀꯣ ꯑꯗꯨꯔꯒꯁꯨ ꯁꯤꯡꯖꯨꯒꯨꯝꯕ ꯃꯣꯔꯣꯛ ꯃꯠꯄꯒꯨꯝꯕ ꯍꯥꯏꯕꯁꯤꯅ ꯈꯤꯇꯪ ꯁꯥꯔ ꯇꯛ ꯇꯧꯕꯗꯅ ꯐꯩꯗꯅꯀꯣ ꯀꯥꯡꯁꯣꯏꯒꯨꯝꯕꯗ ꯑꯃꯨꯛ ꯌꯥꯝ ꯁꯥꯕꯗꯨꯗꯤ ꯑꯃꯨꯛ ꯄꯛꯅꯗꯦꯕꯀꯣ ꯑꯗꯨꯒ ꯁꯥ ꯉꯥ ꯊꯣꯡꯕꯗꯁꯨ ꯃꯣꯔꯣꯛ ꯁꯥꯝꯕꯗꯨꯁꯨ ꯑꯗꯨꯝ ꯈꯤꯇꯪ ꯑ ꯑꯗꯨꯝ ꯌꯥꯏ ꯍꯥꯏꯇꯥꯔꯦꯀꯣ ꯑꯗꯨꯝ ꯄꯛꯆꯕꯗꯨꯣ ꯑꯣꯏꯌꯦ ꯌꯥꯝ ꯀꯥ ꯍꯦꯟꯅ ꯁꯥꯟꯅꯔꯒꯗꯤ ꯆꯥꯕꯗꯤ ꯉꯝꯗ꯭ꯔꯒꯁꯨ ꯈꯪꯗꯦ ꯃꯍꯥꯎꯗꯣ ꯑꯗꯨꯝ ꯇꯣꯉꯥꯟꯕꯗꯣ ꯑꯗꯨ ꯍꯥꯏꯔꯒ ꯅꯍꯥꯟꯒꯤ ꯌꯦꯟꯁꯥꯡ ꯑꯃ ꯃꯣꯔꯣꯛ ꯁꯥꯕꯗꯣ ꯑꯗꯨꯁꯨ ꯈꯪꯗꯦ ꯌꯥꯝ ꯍꯧꯖꯤꯛꯇꯗ ꯁꯨꯝ ꯅꯤꯡꯁꯤꯡꯉꯒ ꯆꯤꯔꯤ ꯆꯤꯔꯤꯒ ꯆꯥꯅꯤꯡꯉꯛꯄꯗꯣ ꯑꯗꯨꯃꯥꯏꯅ ꯇꯧꯋꯦ ꯌꯥꯝ ꯍꯥꯎꯗꯧ ꯃꯥꯟꯕꯗꯣ ꯅꯍꯥꯟꯒꯤ ꯃꯍꯤ ꯍꯨꯟꯗꯣꯛꯈꯤꯕꯗꯨ ꯌꯥꯝ ꯄꯥꯝꯃꯨꯔꯛꯑꯦ ꯍꯧꯖꯤꯛꯇꯗ ꯑꯗ ꯅꯪꯗꯤ ꯀꯃꯥꯏꯅ ꯇꯧꯒꯦ ꯅꯨꯃꯤꯠꯇꯨꯒꯤ ꯃꯍꯥꯎꯗꯨꯕꯣ
ꯑꯗꯨꯝ ꯑꯩꯗꯤ ꯑꯗꯨꯝ ꯅꯨꯡꯇꯤꯒꯤ ꯆꯥꯕꯅꯤꯅꯀꯣ ꯑꯗꯨꯝ ꯆꯞ ꯃꯥꯟꯅꯩ ꯊꯣꯏꯗꯣꯛꯄ ꯑꯗꯨꯝ ꯍꯥꯏꯗꯤ ꯍꯦꯟꯕ ꯍꯦꯟꯗꯕ ꯀꯩꯁꯨ ꯂꯩꯇꯦꯕꯀꯣ ꯑꯗꯨꯝ ꯈꯪꯒꯦꯗ ꯀꯃꯥꯏꯅ ꯍꯥꯏꯗꯣꯏꯅꯣ ꯑꯗꯨꯝ ꯑꯩꯗꯤ ꯑꯗꯨꯝ ꯑꯩ ꯑꯗꯨꯝ ꯊꯣꯡ ꯑꯗꯨꯝ ꯆꯥꯖꯔꯛꯄꯅꯦ ꯑꯌꯥꯝꯕꯅ ꯑꯗꯨꯝ ꯁꯤꯅ ꯍꯥꯎꯋꯦ ꯑꯗꯨꯝ ꯍꯥꯏ
ꯍꯥꯎꯋꯦ ꯑꯗꯨꯝ ꯐ ꯃꯍꯥꯎꯋꯦꯝ ꯆꯞ ꯃꯥꯟꯅ ꯑꯗꯨ
ꯅꯣꯏꯅ ꯑꯃꯨꯛ ꯆꯥꯗ꯭ꯔꯤꯕꯒꯤꯀꯣ ꯃꯍꯥꯎꯗꯣ ꯇꯣꯉꯥꯟꯕ ꯃꯍꯥꯎ ꯑꯃ ꯐꯪꯕꯒꯤ ꯋꯥꯅꯦꯕ ꯑꯗꯨꯃꯥꯏꯅ ꯊꯣꯡꯕꯗꯣ ꯃꯌꯥꯝꯒꯤ ꯊꯣꯡꯕ ꯈꯤꯇꯪꯗꯤ ꯈꯦꯠꯅꯕꯅꯦꯕ ꯑꯗꯩ ꯃꯣꯔꯣꯛ ꯀꯩ ꯀꯩ ꯍꯥꯞꯄ ꯈꯣꯠꯄ ꯌꯥꯝ ꯇꯧꯕ ꯅꯠꯇꯕꯅꯤꯅꯀꯣ ꯆꯨꯝꯅꯒꯤꯈꯤꯗꯪ ꯑꯗꯨꯝ ꯀꯩꯅꯣ ꯇꯧꯕꯦꯅ
ꯑꯩꯩꯅꯅ
ꯍꯥꯏꯕꯗꯤ ꯃꯈꯣꯏꯒꯤ ꯃꯆꯨꯁꯨ ꯍꯥꯞꯇꯦꯕ ꯑꯩꯒꯤ ꯅꯥꯟ ꯊꯣꯡꯕꯗꯣ ꯑꯩꯈꯣꯏ ꯃꯆꯨ ꯂꯩꯔꯝꯗꯕꯒꯤ ꯑꯗꯒꯤ ꯃꯣꯔꯣꯛ ꯃꯆꯨ ꯈꯛꯇꯪꯅꯦꯕ ꯃꯣꯔꯣꯛ ꯃꯆꯨ ꯍꯥꯏꯗꯤ ꯑꯃ ꯑꯩꯈꯣꯏ ꯃꯤꯁ ꯄꯥꯎꯗꯔ ꯍꯥꯏꯕ ꯑꯃ ꯂꯩꯕꯗꯣ ꯑꯗꯣ ꯍꯥꯞ ꯍꯥꯞ ꯄꯦ ꯑꯗꯨꯒ ꯃꯔꯨ ꯃꯔꯥꯡꯁꯨ ꯈꯤꯇꯪ ꯈꯛꯇꯅ ꯃꯃꯤꯡ ꯈꯤꯇꯪ ꯍꯥꯏꯗꯤ ꯃꯔꯨ ꯃꯔꯥꯡ ꯌꯥꯝꯟꯕꯅꯝ ꯅꯃꯛ ꯑꯗꯒꯤ ꯃꯣꯏꯒꯤ ꯃꯁꯂꯥ ꯀꯩꯀꯩ ꯃꯌꯥꯝ ꯌꯥꯝ ꯅꯝꯃꯒ ꯆꯥꯕꯗꯣ ꯁꯥꯒꯤ ꯃꯍꯥꯎꯗꯨꯣ ꯆꯥꯐꯝ ꯈꯪꯗꯦ ꯀꯩ ꯍꯥꯏꯅꯤ ꯏꯍꯥꯎ ꯍꯥꯎꯕ ꯋꯥꯠꯄ ꯍꯥꯏꯕ꯭ꯔꯥ ꯑꯗꯨꯃꯥꯏꯅ ꯇꯧꯕꯗꯣ ꯑꯗꯨꯃꯥꯏꯅ ꯇꯧꯕꯒꯤ ꯁꯨꯝ ꯊꯥꯏꯒꯤ ꯃꯍꯥꯎ ꯆꯞꯅ ꯂꯧꯕꯗꯣ ꯐꯨꯠꯄꯗ ꯑꯣꯏꯔꯣ ꯑꯩꯗꯤ ꯀꯩꯅꯣ ꯍꯥꯞꯇꯦꯕꯀꯣ ꯐꯨꯠꯄꯒꯨꯝꯕ
ꯆꯄꯒꯨꯝꯕ ꯇꯕꯒꯅꯝ
ꯍꯥꯞꯇꯕ ꯌꯥꯗꯕ ꯍꯥꯏꯇꯥꯥꯔꯒꯗꯤ ꯑꯗꯨꯝ ꯍꯩꯔꯨꯕꯣꯀꯨꯝꯕꯁꯦ ꯍꯥꯞꯄꯦ ꯑꯗꯨꯒ ꯑꯇꯣꯞꯄꯗꯤ ꯀꯥꯦꯟꯅ ꯍꯥꯞꯄ ꯈꯣꯠꯄ ꯇꯧꯗꯦꯕꯀꯣ ꯑꯗꯨꯗꯨꯒꯤꯅꯦ ꯑꯗꯨꯝ ꯃꯍꯥꯎꯗ ꯑꯗꯨꯅ
ꯃꯍꯥꯎꯗ ꯑꯗꯨꯃꯥꯏ ꯑꯇꯩ ꯊꯣꯡꯕꯒ ꯈꯤꯇꯪ ꯑꯗꯨꯝ ꯇꯣꯉꯥꯟꯕꯅꯦ ꯑꯩꯒꯤ ꯑꯗꯨꯝ ꯍꯣꯏ ꯑꯗꯨꯅꯦ ꯃꯍꯥꯎꯁꯦ ꯍꯥꯏꯗꯤ ꯇꯣꯡꯉꯥꯜꯂꯦ ꯍꯥꯏꯔꯁꯨ ꯃꯍꯥꯎ ꯍꯥꯎꯇꯕꯔꯣꯝꯗ ꯅꯠꯇꯕ ꯍꯥꯏꯇꯥꯔꯦꯀꯣ ꯑꯍꯥꯎꯕꯣꯔꯝꯗꯣ ꯇꯣꯉꯥꯟꯕ ꯑꯣꯏꯕꯗꯨꯒꯣ ꯑꯗꯨꯒꯤ ꯌꯥꯝ ꯍꯥꯎꯋꯦ ꯑꯗꯨꯒ ꯍꯣꯏ ꯃꯔꯨ ꯃꯆꯨ ꯁꯨ ꯑꯗꯒꯤ ꯃꯁꯥꯂꯥ ꯀꯩꯀꯥ ꯌꯥꯝ ꯇꯣꯏꯅ ꯀꯟꯅ ꯍꯥꯞꯄꯁꯨ ꯃꯥꯟꯗꯦ ꯑꯗꯨ ꯑꯣꯏꯔꯒꯁꯨ ꯃꯅꯝꯁꯦ ꯀꯩ ꯍꯥꯏꯅꯤ ꯑꯗꯨꯝ ꯅꯨꯡꯁꯤꯕꯗꯨꯗꯤ ꯑꯣꯏꯌꯦꯕꯀꯣ ꯍꯥꯏꯕꯗꯤ ꯑꯁ ꯁꯥ ꯃꯅꯝ ꯅꯝꯕ ꯈꯣꯠꯄ ꯀꯩꯝ ꯇꯧꯗꯦꯕꯀꯣ ꯑꯗꯒꯤ ꯑꯃ ꯍꯥꯏꯔꯒ ꯅꯪꯅ ꯃꯤꯔꯆꯤ ꯄꯥꯎꯗꯔ ꯍꯥꯏꯔꯒ ꯃꯤꯔꯆꯤ ꯄꯥꯎꯗꯔꯁꯦ ꯁꯥꯕꯕꯨꯗꯤ ꯑꯇꯣꯞꯄ ꯂꯝꯗ ꯁꯥꯔꯒꯁꯨ ꯈ꯭ꯋꯥꯏꯗꯒꯤ ꯌꯥꯝ ꯁꯤꯖꯤꯟꯅꯕꯁꯦ ꯑꯩꯈꯣꯏ ꯁꯥꯏꯅ ꯈ꯭ꯋꯥꯏꯗꯒꯤꯕꯨ ꯑꯣꯏꯔꯝꯗꯧ ꯃꯥꯜꯂꯦ ꯑꯩꯅ ꯁꯨꯝ ꯅꯤꯡꯖꯤꯡꯉꯛꯄꯗ ꯍꯥꯏꯕꯗꯤ ꯁꯥ ꯑꯃ ꯊꯣꯡꯕꯗ ꯃꯤꯔꯆꯤ ꯄꯥꯎꯗꯔ ꯍꯥꯞꯇꯕꯁꯦ ꯂꯩꯇꯔꯦ ꯍꯥꯏꯖꯤꯜꯂꯛꯄ ꯍꯥꯏꯕ ꯇꯥꯔꯦ ꯍꯥꯟꯅꯗꯤ ꯀꯩꯁꯨ ꯁꯤꯒꯨꯝꯕ ꯑꯥ ꯃꯤꯔꯆꯤ ꯄꯥꯎꯗꯔ ꯑꯗꯨꯗ ꯑꯗꯥ ꯍꯥꯏꯁꯦ ꯀꯩꯁꯨ ꯀꯟꯅ ꯁꯤꯒꯤ ꯍꯥꯞꯀꯅꯤ ꯑꯗꯒꯤ ꯁꯤ ꯀꯩꯅꯣ ꯇꯧꯕꯁꯦ ꯁꯤꯖꯤꯟꯅꯔꯝꯗꯦꯗꯅꯀꯣ ꯀꯩꯁꯨ ꯌꯥꯝ ꯀꯟꯅ ꯀꯨꯏꯗ꯭ꯔꯤꯅꯦꯕ ꯃꯤꯔꯆꯤ ꯄꯥꯎꯗꯔꯒꯨꯝꯕꯁꯦ ꯌꯥꯝ ꯍꯥꯏꯗꯤ ꯑꯗꯨꯅꯦ ꯑꯩ ꯍꯧꯖꯤꯛ ꯍꯥꯏꯔꯤꯁꯦ ꯑꯃꯅꯕꯨ ꯊꯣꯡꯉꯛ ꯑꯣꯏꯔꯣ ꯑꯃꯅꯕꯨ ꯊꯣꯡꯕ ꯑꯣꯏꯔꯣ ꯅꯪꯃꯛꯁꯨ ꯉꯥꯏꯔꯦ ꯑꯇꯣꯞꯄ ꯃꯆꯜ ꯃꯆꯨ ꯀꯩꯀꯥ ꯑꯃ ꯍꯥꯞꯇ꯭ꯔꯒꯁꯨ ꯃꯤꯔꯆꯤ ꯄꯥꯎꯗꯔꯗꯤ ꯁꯣꯏꯕ ꯌꯥꯗꯦ ꯀꯥꯏꯅꯀꯣ ꯍꯥꯏꯗꯤ ꯂꯩꯗꯅꯀꯣ ꯑꯗꯨꯝ ꯑꯗꯨ ꯅꯪꯅ ꯑꯗꯨ ꯋꯥꯍꯩꯗꯣ ꯍꯥꯏꯔꯀꯥꯟꯗ ꯑꯩꯅ ꯁꯨꯝ ꯑꯃꯨꯛ ꯏꯁꯥꯅ ꯏꯊꯟꯇ ꯀꯩ ꯍꯥꯏꯅꯤ ꯔꯤꯌꯦꯂꯥꯏꯁ ꯇꯧꯖꯔꯛꯄ ꯍꯥꯏꯒꯗ꯭ꯔꯥ ꯍꯥꯏꯕꯗꯤ ꯃꯤꯔꯆꯤ ꯄꯥꯎꯗꯔꯁꯦ ꯑꯇꯣꯞꯄꯅ ꯊꯣꯡꯕꯗꯁꯨ ꯑꯗꯨꯝ ꯂꯣꯏꯅꯃꯛ ꯋꯥꯠꯇꯕꯗꯨ ꯑꯣꯏꯕꯗꯣ ꯑꯗꯨ ꯅꯪꯁꯨ ꯍꯧꯖꯤꯛ ꯑꯇꯣꯞꯄ ꯀꯌꯥꯝ ꯍꯥꯞꯇ꯭ꯔꯒꯁꯨ ꯃꯤꯔꯆꯤ ꯄꯥꯎꯗꯔꯕꯨꯗꯤ ꯍꯥꯞꯄꯤꯗꯅꯀꯣ ꯑꯗꯨꯒꯤ ꯑꯗꯨꯃꯥꯏꯅ ꯈꯤꯇꯪ ꯅꯤꯡꯖꯤꯡꯉꯛꯄꯗꯨ ꯇꯧꯋꯦꯕꯀꯣ ꯑꯗꯣ ꯅꯪꯁꯦ ꯉꯥꯒꯨꯝꯕ ꯊꯣꯡꯕꯗꯁꯨ ꯑꯗꯨꯝ ꯖꯤꯔꯥ ꯀꯩꯀꯥꯁꯦ ꯍꯥꯞꯇꯕ꯭ꯔꯣ ꯍꯥꯏꯕꯗꯤ ꯉꯥꯒꯨꯝꯕꯗꯤ ꯑꯩꯈꯣꯏꯒꯤ ꯃꯅꯝ ꯈꯤꯇꯪ ꯀꯟꯕ ꯈꯣꯠꯄ ꯇꯧꯕꯅꯤꯅ ꯖꯤꯔꯥꯁꯦ ꯀꯩꯁꯨ ꯁꯣꯏꯗꯕꯤꯗ ꯑꯗꯨꯝ ꯍꯥꯞꯅꯕꯗꯧꯅ ꯇꯧꯋꯦꯕꯀꯣ ꯑꯩꯅ ꯁꯨꯝ ꯑꯇꯣꯞꯄ ꯃꯤꯅ ꯊꯣꯡꯉꯛꯄ ꯌꯦꯡꯉꯛꯄꯗ ꯑꯗꯨ ꯅꯪ ꯉꯥꯒꯨꯝꯕ ꯊꯣꯡꯕꯗꯁꯨ ꯑꯗꯨꯝ ꯃꯁꯥꯂꯥ ꯑꯦ ꯖꯤꯔꯥ ꯀꯩꯀꯥꯁꯦ ꯍꯥꯞꯇꯕ꯭ꯔꯣ ꯑꯗꯨꯝ ꯀꯃꯥꯏꯅ ꯇꯧꯒꯦ ꯉꯥ ꯊꯣꯡꯕꯗꯗꯤ
ꯑꯗꯨꯝ ꯍꯣꯏ ꯉꯥ ꯊꯣꯡꯕꯒꯤꯗ ꯑꯃꯨꯛ ꯈꯔ ꯇꯣꯡꯉꯥꯜꯂꯦꯀꯣ ꯉꯥꯒꯤꯗꯤ ꯃꯅꯝꯁꯦ ꯈꯔ ꯀꯜꯂꯦꯕꯀꯣ ꯑꯗꯨꯗꯨꯅ ꯀꯩ ꯍꯥꯏꯅꯤ ꯎꯝ ꯃꯥꯒꯤꯗꯤ ꯍꯣꯏ ꯃꯌꯥꯝꯗꯤ ꯀꯥꯏ ꯍꯦꯟꯗꯤ ꯍꯥꯞꯇꯦ ꯑꯗꯨ ꯑꯣꯏꯇꯥꯥꯔꯒꯁꯨ ꯃꯆꯟꯗꯣ ꯈꯔ ꯁꯨꯅꯕ ꯃꯥꯒꯤ ꯇꯣꯉꯥꯟꯅꯀꯣ ꯑꯩ ꯑꯗꯨꯝ ꯍꯥꯞ ꯄꯁꯦ ꯖꯤꯔꯥ ꯑꯗꯨꯝ ꯍꯥꯞꯄꯦꯗꯤ ꯑꯩꯈꯣꯏ ꯃꯤꯊꯤꯒꯨꯝꯕꯁꯦ ꯈꯔ ꯇꯤꯡꯉꯒ ꯍꯥꯞꯄ ꯑꯗꯒꯤ ꯍꯤꯡꯁꯨ ꯍꯥꯞꯇꯕ ꯌꯥꯗꯦ ꯃꯥꯗꯤ ꯑꯗꯨꯝ ꯑꯗꯒꯤ ꯃꯔꯨ ꯃꯔꯥꯡꯁꯨ ꯑꯗꯨꯝ ꯈꯔ ꯍꯥꯞꯇꯕ ꯌꯥꯗꯦ ꯑꯇꯣꯞꯄꯗꯤ ꯀꯩꯁꯨ ꯍꯥꯞꯇꯦ ꯑꯗꯨꯒ ꯑꯃꯨꯛ ꯃꯤꯔꯆꯤ ꯒꯨꯝꯕꯁꯤ ꯌꯥꯝ ꯍꯥꯞꯄꯁꯨ ꯑꯃꯨꯛ ꯆꯥꯟꯅꯗꯦꯕꯀꯣ ꯉꯥꯒꯨꯝꯕ ꯍꯥꯞꯄꯁꯤꯅ ꯑꯃꯨꯛ ꯍꯥꯏꯗꯤ
ꯅꯃꯣ
ꯌꯦꯟ ꯊꯣꯡꯕ ꯍꯥꯞꯄ ꯇꯣꯉꯥꯜꯂꯦꯕ ꯃꯥꯗꯤ ꯑꯃꯨꯛ ꯉꯥꯒꯨꯝꯕꯁꯤꯗ ꯃꯅꯝ ꯑꯃꯨꯛ ꯇꯣꯉꯥꯟꯅ ꯃꯕꯅꯤ ꯄꯥꯔꯒ ꯃꯅꯝ ꯍꯥꯏꯗꯤ ꯑꯩꯅ ꯍꯩꯅꯗꯕ ꯃꯅꯝ ꯑꯃ ꯊꯣꯛꯑꯦꯕꯀꯣ ꯑꯗꯨꯅ ꯀꯥ ꯍꯦꯟꯅ ꯍꯥꯞꯇꯦ ꯑꯗꯨꯃꯥꯏꯅ ꯍꯥꯞꯇꯕ ꯌꯥꯗꯕ ꯍꯥꯏꯇꯥꯔꯗꯤ ꯍꯥꯏꯗꯤ ꯍꯔꯤꯕꯣꯛꯀꯥ ꯍꯤꯡꯒꯁꯦ ꯑꯁꯤ ꯑꯗꯨꯝ ꯍꯥꯞꯄꯦ ꯑꯗꯨꯒ ꯑꯇꯣꯞꯄ ꯌꯥꯝ ꯀꯥ ꯍꯦꯟꯅ ꯍꯥꯞꯄꯗꯤ ꯇꯧꯗꯦ ꯑꯗꯣ ꯑꯩ ꯊꯣꯡꯕꯗ ꯍꯥꯞꯄꯁꯦ ꯑꯗꯨꯝ ꯃꯔꯣꯏ ꯅꯄꯥꯛꯄꯤ ꯃꯔꯥꯁꯦ ꯑꯁꯤ ꯅꯥꯞ ꯀꯨꯞꯄꯤꯒꯁꯦ ꯑꯁꯤ ꯁꯤꯁꯦ ꯁꯣꯏꯗꯕꯤꯗ ꯑꯗꯨꯝ ꯍꯥꯞꯄꯦ
ꯑꯣ ꯍꯣꯏ ꯑꯗꯨꯕꯨꯗꯤ ꯁꯨꯝ ꯃꯇꯥꯡ ꯆꯥꯔꯒꯗꯤ ꯂꯥꯏꯕꯛ ꯐꯔꯒꯗꯤ ꯅꯣꯡ ꯐꯥꯗꯣꯛꯁꯨ ꯑꯗꯨꯝ ꯉꯥ ꯊꯣꯡꯕꯒꯤ ꯃꯍꯥꯎꯁꯨ ꯑꯃꯨꯛ ꯇꯥꯡꯕ ꯌꯥꯏ ꯑꯗꯨ ꯑꯩꯒꯤ ꯑꯣꯏꯅꯗꯤ ꯊꯑꯣꯏꯅ ꯍꯥꯏꯕꯗꯤ ꯉꯥꯁꯦ ꯌꯥꯝ ꯀꯟꯅ ꯃꯤꯠ ꯇꯥꯕꯗꯤ ꯑꯣꯏꯗꯦꯕꯀꯣ ꯑꯗꯨꯕꯨ ꯑꯩꯅ ꯍꯥꯏꯔꯤꯁꯤꯅ ꯅꯪꯅ ꯊꯣꯡꯕ ꯉꯥꯒꯨꯝꯕ ꯍꯥꯏꯇꯥꯔꯦꯀꯣ ꯁꯨꯝ ꯍꯥꯏꯕꯅꯦ ꯊꯑꯣꯏꯅ ꯆꯥꯛꯆꯥ ꯍꯩꯖꯥꯟꯅꯕꯗ ꯉꯥ ꯇꯧꯕꯁꯦ ꯑꯩ ꯕꯤꯠ ꯌꯥꯝ ꯂꯩꯇꯦꯕꯀꯣ ꯑꯗꯨꯝ ꯆꯥꯗ ꯌꯥꯗꯕꯩꯕꯨꯗꯤ ꯆꯥꯔꯒꯁꯨ ꯏꯁꯥꯅ ꯈꯣꯏꯗꯥꯅ ꯌꯥꯝ ꯄꯥꯝꯅ ꯆꯥꯖꯕ ꯍꯥꯏꯕꯗꯣ ꯑꯣꯏꯗꯦꯕꯀꯣ ꯑꯗꯨꯝ ꯍꯥꯏꯗꯤ ꯆꯥꯕꯗꯤ ꯆꯥꯔꯒꯁꯨ ꯍꯥꯏꯇꯥꯔꯦꯀꯣ ꯑꯗꯨꯅ ꯁꯨꯝ ꯑꯗꯨꯃꯥꯏꯅ ꯆꯥꯛꯆꯥ ꯍꯩꯖꯥꯟꯅꯕꯗ ꯊꯑꯣꯏꯅ ꯉꯥꯒꯨꯝꯕ ꯑꯣꯏꯅ ꯊꯣꯡꯕꯁꯤꯗꯤ ꯑꯃꯨꯛ ꯄꯥꯝꯗꯦ ꯑꯗꯨꯃꯥꯏꯅꯗꯤ ꯑꯃꯨꯛ ꯁꯤꯟꯅꯤꯡꯗꯦꯕꯀꯣ ꯑꯗꯨꯅ ꯑꯗꯨꯝ ꯍꯣꯏ ꯌꯦꯡꯕꯗꯤ ꯌꯦꯡꯉꯁꯦ ꯅꯣꯡ ꯑꯃ ꯃꯇꯥꯡ ꯆꯥꯔꯒꯗꯤ ꯑꯗꯨꯝ ꯅꯣꯡꯃ ꯑꯗꯨꯝ ꯉꯥ ꯊꯣꯡꯕꯗꯁꯨ ꯃꯍꯥꯎ ꯌꯦꯡꯖꯒꯦ ꯑꯗꯣ ꯍꯣꯏ ꯉꯁꯤꯒꯤꯗꯤ ꯑꯗꯨꯝ ꯀꯩꯅꯣ ꯇꯧꯒꯦ ꯂꯣꯏꯁꯤꯟꯅꯕ ꯇꯧꯔꯁꯤꯀꯣ
ꯎꯝ ꯊꯝꯃꯣ ꯊꯝꯃꯣ